ꯍ ꯆꯔꯕꯣ
ꯆꯥꯔꯦ ꯅꯪꯗꯤ
ꯐꯔꯦ
ꯀꯩ ꯃꯊꯦꯜ ꯆꯥꯔꯒꯦ
ꯌꯦꯡꯒꯝꯗꯦꯝ
ꯍꯧ ꯄꯔꯣ
ꯌꯦꯗꯦꯝꯁꯦ
ꯍꯥꯎꯕ꯭ꯔꯣ
ꯀꯩꯕ
ꯍꯥꯎꯕ꯭ꯔꯕꯥ
ꯑ‌ꯣ
ꯀꯅꯥꯟ ꯊ‌ꯣꯡꯕ꯭ꯔꯣ
ꯍꯥꯎꯋꯦ ꯍꯥꯎꯋ‌ꯦ ꯌ‌ꯦꯟꯗ‌ꯦꯝꯅ
ꯀꯅꯥꯅ ꯊꯣꯡꯕ꯭ꯔꯣ
ꯀꯔꯤ ꯇꯧꯕ꯭ꯔꯣ
ꯖꯒꯣꯏ ꯁꯥꯔꯤ
ꯀꯩꯕ
ꯍꯥ
ꯀꯦꯝ ꯇꯧꯗꯦ
ꯇꯥꯕꯔ‌ꯣ
ꯇꯥꯗ꯭ꯔꯣ
ꯇꯥꯏ ꯇꯥꯏ
ꯎꯝ ꯀꯅꯥ ꯀꯅꯥ ꯂꯩꯔꯤꯔꯣ
ꯀꯩꯕ
ꯀꯅꯥ ꯀꯅꯥ ꯂꯩꯔꯤꯅꯣ
ꯃꯌꯥꯝ ꯂꯩ ꯏꯕ‌ꯣꯛꯅ‌ꯦ ꯂꯩꯔꯤ ꯃꯤ ꯃꯌꯥꯝ
ꯌꯥꯝ ꯅꯨꯡꯉꯥꯏꯅꯦ
ꯀꯅꯥ ꯀꯅꯥ ꯂꯩꯕ꯭ꯔꯥ ꯅꯪꯗꯤ
ꯏꯊꯟꯇ
ꯅꯪꯗꯤ ꯀꯩ ꯊꯕꯛ ꯁꯨꯕ꯭ꯔꯣ
ꯊꯕꯛ ꯁꯨꯗꯦ ꯇꯥꯏꯌꯦ ꯇꯥꯏ ꯇꯥꯏꯅ‌ꯦ
ꯊꯕꯛꯁꯨꯨꯗꯦ
ꯎꯝ ꯀꯅꯥ ꯀꯅꯥ ꯂꯩꯒ‌ꯦ
ꯍꯥꯥ
ꯀꯅꯥ ꯀꯅꯥ ꯂꯩꯒ‌ꯦ ꯍꯥꯏꯕ
ꯏꯊꯟꯇ
ꯎꯝ ꯀꯩ ꯌꯦꯟꯁꯥꯡ ꯆꯥꯏ ꯍꯥꯏꯕ꯭ꯔ ꯅꯪ
ꯁꯧꯒ꯭ꯔꯤ ꯆꯥꯏꯌꯦ
ꯑꯣ ꯐꯩ ꯐꯩ ꯁꯧꯒ꯭ꯔꯤ ꯆꯥꯕꯤꯌꯨ
ꯀꯩꯗꯧꯔꯝꯃꯤꯅꯣ
ꯂꯦꯞꯄꯒ ꯂꯩꯏ
ꯋꯥꯗ꯭ꯔꯣ
ꯋꯥꯗꯦ
ꯎꯝ ꯎꯝ ꯆꯣꯡꯉꯗꯨꯗꯤ ꯋꯥꯗꯗꯤ
ꯏꯁ
ꯀꯟꯅꯥꯅ ꯊꯣꯡꯕꯅꯣ ꯏꯖꯥꯡꯕ
ꯑꯕꯣꯛ ꯅ
ꯅꯪꯗꯤ
ꯑꯩꯗꯤ ꯌꯨꯝꯗ ꯊꯦꯡꯅ ꯂꯥꯛꯑꯦ
ꯄꯥꯎ ꯅꯨꯉꯥꯏꯔꯦ
ꯌꯥꯝ ꯅꯨꯡꯉꯥꯏꯔꯅꯤ
ꯍꯝ ꯍꯝ ꯅꯨꯡꯉꯥꯏꯕꯩ ꯅꯤ ꯅꯨꯡꯉꯥꯏ ꯍꯥꯏꯁꯦ ꯄꯥꯎꯁꯦ
ꯀꯃꯥꯏꯅ ꯀꯃꯥꯏ ꯀꯃꯥꯏ ꯄꯥꯜꯂꯤꯒꯦ ꯅꯪꯗꯤ
ꯑꯝ ꯃꯥꯏ ꯃꯥꯏꯅ ꯄꯥꯟꯕ ꯍꯥꯏꯕꯁꯦ ꯑꯗꯨꯝ ꯄꯥꯏꯅꯤ
ꯅꯨꯡꯉꯥꯏꯅ ꯄꯥꯟꯕ꯭ꯔꯣ
ꯅꯨꯡꯉꯥꯏ ꯃꯟꯗꯅ ꯑꯃꯨ ꯍꯝꯑꯝ ꯅꯨꯡꯉꯥꯏꯔꯛꯈ꯭ꯔꯦꯗ
ꯅꯨꯡꯉꯥꯏꯔꯗꯤ ꯌꯥꯝ ꯐꯩ
ꯅꯥꯎꯄꯗꯦ ꯇꯨꯝꯒꯤꯔꯣꯏꯗ ꯎꯝ ꯇꯥꯕ꯭ꯔꯣ
ꯇꯥꯏꯌꯦ
ꯇꯨꯝꯈꯤꯔꯣꯏꯗꯣ
ꯉꯜꯂꯤꯗ
ꯎꯝ ꯉꯂꯝꯃꯅꯤ
ꯉꯜꯂꯤ
ꯍꯝꯍꯝ
ꯇꯨꯝꯅꯤꯡꯉꯕꯣ ꯅꯪꯗꯤ
ꯍꯧꯔꯦꯗ
ꯍꯧꯔꯝꯃꯅꯤ
ꯎꯝ ꯍꯝ ꯍꯧꯗ꯭ꯔꯤ ꯍꯧꯗ꯭ꯔꯤ ꯉꯁꯥꯏ ꯐꯖꯅ ꯇꯨꯝꯕꯅꯦ ꯅꯨꯡꯗꯥꯡ ꯋꯥꯏꯔꯝ ꯅꯨꯡꯗꯥꯡ ꯍꯥꯏꯕꯁꯦ ꯎꯝ ꯄꯨꯡ ꯇꯔꯦꯠ ꯑꯗ ꯄꯨꯡ ꯕꯛ ꯄꯟ ꯑꯗꯨꯋꯥꯏꯗ ꯍꯧꯒꯠꯂꯒ ꯅꯤꯄꯥꯟ ꯑꯦ ꯅꯠꯇꯦ ꯅꯤꯄꯥꯟ ꯇꯥꯔꯝ ꯅꯤꯄꯥꯟ ꯍꯥꯏꯕ꯭ꯔ ꯃꯞ ꯄ ꯅꯥꯏꯟ ꯄꯨꯡ ꯅꯥꯏꯟ ꯇꯥꯔꯝꯗꯥꯏꯗ ꯍꯧꯒꯠꯂꯒ ꯆꯥꯛꯆꯥꯏ ꯑꯗꯩꯗꯤ ꯪ ꯅꯪ ꯃꯦꯁꯦꯁ ꯂꯥꯛꯄ ꯎꯔꯦ ꯍꯟꯕꯤꯔꯦ ꯍꯝ ꯁꯤꯒ꯭ꯔꯦꯒ
ꯅꯨꯡꯉꯥꯏꯔꯦꯅꯦ
ꯗꯨꯃꯛꯇꯤ ꯅꯠꯇꯦꯗ ꯑꯗꯨꯈꯛ ꯅꯨꯡꯉꯥꯏꯕꯁꯨ ꯅꯠꯇꯦ
ꯅꯨꯡꯉꯥꯏꯅ ꯄꯥꯜꯂꯨ
ꯍꯝꯍꯝ
ꯌꯨꯝꯗꯔꯣ ꯀꯗꯥꯏꯗꯔꯣ
ꯌꯨꯝꯗ ꯅꯠꯇ꯭ꯔꯗꯤ ꯏꯁ ꯕꯣꯔꯤꯡ ꯑꯣꯏꯅꯦ ꯅꯨꯡꯗꯥꯡ ꯂꯥꯛꯄꯖꯦ ꯇꯥꯕ꯭ꯔꯣ
ꯇꯥꯏ ꯇꯥꯏ
ꯕꯣꯔꯤꯡ ꯑꯣꯏꯌꯦꯕ
ꯀꯞꯄꯒ ꯂꯩ ꯑꯗꯨꯗꯤ
ꯅꯡ ꯀꯞꯄꯣ ꯑꯩ
ꯅꯪ ꯍꯥꯟꯅ ꯀꯞꯄꯣ
ꯎꯝ
ꯑꯗꯨꯒ ꯑꯩ ꯑꯃꯨꯛ ꯀꯞꯂꯛꯀꯦ
ꯍꯥ
ꯅꯣꯏ ꯏꯃꯨꯡꯈꯣꯏꯗꯤ ꯇꯨꯝꯈꯔ꯭ꯕꯣ
ꯇꯨꯝꯗ꯭ꯔꯤ
ꯎꯝ ꯐꯩꯅꯦ ꯑꯩꯕꯨꯁꯨ ꯉꯥꯍꯥꯛ ꯂꯩꯔꯗꯤ ꯇꯨꯃꯤꯡ ꯉꯛ ꯇꯧ ꯃꯥꯜꯂꯕ
ꯇꯝꯃꯣ ꯇꯝꯃꯣ ꯇꯨꯝꯒꯅꯨ
ꯎꯝ ꯑꯩꯕꯨꯗꯤ ꯇꯨꯝꯔꯔꯣꯏꯗꯥ ꯋ ꯋꯥꯅꯤ
ꯃꯩꯁꯨ ꯂꯥꯛꯇꯦ
ꯎꯝ ꯈꯔ ꯁꯇꯦꯟꯗꯔꯠ ꯑꯣꯏꯕꯅꯤꯅ
ꯗꯨ ꯍꯥꯏꯇꯥꯔꯦ
ꯎꯝ ꯃꯅꯩꯗ ꯑꯩꯈꯣꯏꯁꯨ ꯑꯗꯨꯝ ꯂꯥꯛꯇꯦ ꯉꯁꯥꯏꯗꯤ ꯍꯧꯖꯤꯛꯄꯨꯗꯤ ꯂꯥꯛꯑꯝꯕ ꯌꯥꯏ ꯂꯣꯏ ꯂꯥꯛꯇ꯭ꯔꯣ
ꯂꯥꯛꯇꯗ
ꯅꯨꯡꯉꯏꯇꯦꯍꯦ ꯂꯥꯛꯇꯕꯁꯦ
ꯃꯩꯁꯨ ꯂꯥꯛꯇꯦ ꯌꯥꯝ ꯃꯝꯃꯦ ꯈꯣꯏꯗꯗꯤ
ꯉꯁꯤꯖꯨ ꯌꯥꯝ ꯁꯥꯕ ꯃꯥꯜꯂꯦ ꯋꯦꯗꯔꯁꯦ ꯍꯨꯃꯥꯡꯅ ꯄꯨꯡꯂꯨꯞ ꯂꯨꯞꯂꯝꯗꯧ ꯃꯥꯥꯟꯕ ꯎ ꯅꯨꯁꯤꯅꯦ ꯍꯦ ꯅꯣꯏꯕꯨꯗꯤ ꯏꯪꯉꯝꯅꯤꯅꯦ ꯈꯪꯉꯦꯕ
ꯑꯩꯈꯣꯏꯒꯤꯗꯤ ꯆꯤꯡꯅꯦ ꯆꯤꯡ ꯑꯣꯏꯕꯩ ꯏꯪꯉꯦ
ꯑꯍꯥ
ꯑꯩꯍ
ꯀꯩꯌꯦꯟꯖꯥꯡ ꯆꯥꯏꯌꯦꯕ ꯀꯥꯎꯈ꯭ꯔꯦ ꯑꯃꯨꯛꯀ
ꯁꯧꯒ꯭ꯔꯤ
ꯑꯣ ꯑꯣ ꯁꯥꯎꯔꯝꯃꯅꯤ ꯅꯪ
ꯂꯩ ꯁꯧꯔꯦ
ꯃꯥꯜꯂꯦꯕ
ꯌꯨꯝ ꯌꯧꯔꯕꯣ
ꯑꯣ ꯉꯁꯥꯏꯅ ꯌꯧꯔꯒ ꯂꯩ ꯐꯝꯃꯤ ꯑꯁ ꯃꯤ ꯂꯥꯛꯑꯗꯤ ꯍꯥꯏꯅ ꯂꯩꯔꯝꯕ ꯑꯗꯨꯒ ꯂꯥꯛꯑ ꯃꯥꯜꯂꯦ
ꯅꯣꯏ ꯏꯃꯨꯡ ꯃꯤ ꯀꯌꯥꯅꯣ
ꯃꯤꯖꯦ ꯌꯥꯝ ꯑꯣ ꯕꯤꯠꯀ ꯂꯩꯇꯦꯗ ꯋꯦꯗꯔꯁꯦ ꯏꯪꯁꯨ ꯏꯪꯗꯦ ꯁꯥꯁꯨ ꯁꯥꯗꯥ ꯇꯧꯐꯝꯒ ꯏꯈꯪ ꯈꯪꯗꯦ
ꯏꯔꯨꯔꯒ ꯂꯩ
ꯏꯔꯨꯕꯖꯨ ꯀꯌꯥꯝ ꯀꯨꯏꯅ ꯂꯨꯔ ꯂꯩꯅꯦꯒꯦ
ꯅꯣꯡꯉꯥꯟꯗ꯭ꯔꯤꯐꯥꯎ ꯏꯔꯨꯋꯒ ꯂꯩ
ꯅꯨꯡꯉꯥꯟꯗꯦꯗ
ꯀꯩ ꯊꯕꯛ ꯍꯣꯠꯅꯔꯤꯒꯦ
ꯑꯦꯕ
ꯌꯥꯔꯦ
ꯎꯝ ꯍꯩ ꯔꯥ ꯌꯥꯝ ꯆꯥꯎꯁꯤꯜꯂꯨ ꯋꯦꯗꯔꯁꯦ ꯅꯨꯡꯉꯥꯏꯇꯦ ꯍꯩꯅꯧ ꯃꯇꯝꯅꯤꯅ ꯇꯥꯎꯔꯣ
ꯇꯥꯏꯌꯦ ꯇꯥꯏꯌꯦ
ꯎꯝ ꯅꯊꯜ ꯂꯩꯕꯗꯣ ꯀꯤꯗ꯭ꯔꯣ
ꯀꯤꯗꯦ ꯀꯅꯥꯕꯨ ꯀꯤꯗꯣꯏꯅꯣ ꯀꯤꯕꯤꯅꯕ ꯃꯤꯁꯨ ꯂꯩꯇꯦ
ꯂꯩꯔꯝꯃꯨꯔꯥ
ꯉꯁꯤꯗꯣ ꯅꯣꯡ ꯇꯥꯒꯦ ꯇꯥꯒꯦ ꯇꯧꯔꯒ ꯇꯥꯗꯦꯅꯦ ꯅꯨꯡꯁꯥ ꯑꯣꯏ ꯊꯣꯛꯑꯒ ꯂꯩꯈ꯭ꯔꯦꯅꯦ